ꯑꯥ
ꯑꯁ ꯆꯥꯛ ꯆꯥꯛ ꯌꯦꯟꯁꯥꯡ ꯊꯣꯡꯕ ꯂꯣꯏꯗ꯭ꯔꯤꯉꯩꯗ ꯐꯣꯟ ꯀꯛꯄꯅ ꯍꯥꯟꯈ꯭ꯔꯦꯅꯦ
ꯑꯁ ꯑꯗꯨꯅꯤꯅꯦ ꯑꯗꯨꯅꯦ ꯑꯩꯗꯤ ꯍꯜꯂ‌ꯣ ꯍꯜꯂ‌ꯣ ꯇꯧꯔ ꯂꯩ ꯑꯣ ꯑꯝ ꯃꯨꯟꯗꯔꯤꯕꯀꯣ
ꯑꯗꯨꯅꯦ ꯑꯗꯨꯅꯦ
ꯍꯤꯗꯥꯛꯇꯤ ꯆꯥꯕ꯭ꯔꯥ ꯅꯪ ꯂꯣꯛ ꯊꯨꯡꯕꯗꯣ
ꯑꯩ ꯉꯁꯤ ꯈꯛ ꯆꯥꯏꯌꯦ ꯑꯗꯨꯒꯤ ꯐꯗꯤ ꯐꯈ꯭ꯔꯦ
ꯍꯤꯗꯥꯛ ꯍꯤꯗꯥꯛ ꯐꯖꯅ ꯆꯥꯎꯋꯤ
ꯅꯪ ꯑꯩꯒꯤ ꯏꯄꯨꯔꯣꯏꯕ ꯑꯣꯏꯒꯗꯕ ꯅꯪꯅ ꯅꯠꯇ꯭ꯔꯗꯤ ꯑꯩꯗꯤ ꯆꯥꯅꯤꯡꯗꯦ
ꯑꯦ ꯌꯥꯏꯅꯦ ꯁꯤꯁꯨ ꯁꯤꯁꯨ ꯌꯥꯏ
ꯅꯠꯇ꯭ꯔꯥ
ꯎꯝ ꯃꯥꯅꯦ ꯃꯥꯅꯦ
ꯑꯁ ꯅꯪꯗꯤ ꯁꯤ ꯇꯧꯑꯣ ꯁꯤ ꯇꯧꯑꯣ ꯐꯥꯎ ꯑꯝꯇ ꯍꯥꯏꯔꯛꯇꯕꯒꯤ ꯑꯩꯁꯦ ꯅꯥꯔꯒ ꯈꯔ ꯅꯨꯡꯉꯥꯏꯇ꯭ꯔꯒ ꯂꯩꯔꯤꯅꯦ
ꯍꯧꯖꯤꯛ ꯍꯧꯖꯤꯛ ꯍꯥꯏꯔ‌‌ ꯍꯥꯏꯔ‌ꯦꯗꯅ ꯉꯔꯥꯡꯁꯨ ꯃꯦꯁꯦꯖ ꯊꯥꯔꯒ ꯐꯖꯅ ꯇꯨꯝꯈ꯭ꯔꯣꯀꯣ ꯍꯥꯏꯅ ꯍꯥꯏꯔꯛꯄꯗꯨꯗꯤ ꯀꯃꯥꯏꯅ ꯇꯧꯕ
ꯑꯗꯨꯗꯣ ꯑꯗꯨꯁꯨ ꯑꯗꯨ ꯈꯨꯍꯥꯏꯗꯤ ꯏꯄꯦꯟ ꯄꯦꯟꯗ‌ꯦꯅꯦ
ꯑꯁ ꯀꯃꯥꯏꯅ ꯍꯥꯏꯗꯤ ꯄꯦꯟꯒꯗꯕ ꯑ
ꯐꯣꯟꯗ‌ꯣ ꯐꯖꯟ ꯇꯧꯔꯛꯑꯒ ꯑꯁ ꯍ‌ꯦ ꯍꯦ ꯑꯩꯒꯤ ꯑꯩ ꯍꯦ ꯍꯥꯏ ꯑꯗ ꯑꯍꯥꯟꯕꯗ ꯍꯦ ꯍꯥꯏꯔꯅꯤꯅ
‌ꯍ‌ꯣꯏ
ꯑꯩꯒꯤ ꯊꯨꯡꯅꯒꯗꯕ ꯅꯨꯄꯤ ꯍꯥꯏꯁꯤꯔꯥ
ꯑꯥ
ꯑꯥ ꯅꯪꯗꯣ ꯍꯤꯗꯥꯛ ꯂꯥꯡꯊꯛ ꯐꯖꯅ ꯆꯥꯔꯒ ꯐꯖꯅ ꯇꯨꯝꯃꯣ ꯅꯪꯒꯤꯗꯃꯛ ꯑꯩ ꯂꯩꯔꯤꯁꯤꯗꯤ ꯀꯥ ꯍꯥꯏꯔꯛꯑꯗꯤ ꯑꯩ ꯅꯥꯕ ꯐꯔꯝꯗꯣꯏꯅꯤꯅꯦ
ꯑꯁ ꯑꯗꯨ ꯑꯩꯅ ꯑꯗꯨꯃꯥꯏꯅ ꯇꯧꯔꯛ ꯇꯧꯔꯛꯁꯤꯔ ꯍꯥꯏꯔꯗꯤ ꯈꯟꯕꯅꯤ ꯑꯗꯨ ꯅꯪ ꯅꯥꯕꯗꯨꯗ ꯐꯣꯟꯒ ꯄꯥꯏꯅꯤꯡꯉꯝꯃꯣꯏ ꯍꯥꯏꯅ ꯇꯧꯔꯛ
ꯑꯁ ꯅꯪꯁꯦ ꯑꯗꯨꯒꯤ ꯅꯪ ꯑꯗꯨꯒꯤ ꯋꯥꯍꯩꯗꯨꯗꯤ ꯏꯁꯣꯏ ꯁꯣꯏꯗ꯭ꯔꯣ
ꯑꯁ ꯀꯥꯏꯗꯒꯤ ꯅꯥꯕ ꯃꯇꯝꯗ ꯅꯥꯕ ꯃꯇꯝꯗ ꯀꯩ ꯀꯩꯅꯣꯥ ꯆꯥꯅꯤꯡꯕ ꯈꯣꯠꯅꯤꯡꯕ ꯐꯥꯎꯗꯕ ꯃꯇꯝꯗ ꯐꯣꯟ ꯇꯧꯔꯛꯔꯕꯗ ꯀꯅꯥ ꯀꯩꯅꯣ ꯇꯧꯔꯛ ꯄꯥꯏꯅꯤꯡꯕ ꯄꯥꯏ ꯄꯥꯏꯈꯠꯄꯗꯣ ꯇꯟꯒꯅꯤꯕ ꯑꯗꯨꯒꯤ ꯑꯩꯁꯨ ꯈꯪꯖꯔꯒ ꯇꯧꯕ ꯋꯥꯅꯤꯅꯦ ꯀꯩꯅꯣ
ꯌꯥꯔꯦ ꯌꯥꯔꯦ ꯅꯪ ꯌꯥꯝ ꯁꯣꯏꯔꯦ ꯃꯤꯗꯤ ꯌꯦꯡꯉꯨꯅꯦ ꯅꯥꯔꯒ ꯆꯥꯕ ꯉꯝꯗꯕ ꯀꯥꯟꯗ ꯑꯁ ꯑꯩꯒꯤ ꯅꯨꯄꯥꯗꯣ ꯑꯃꯨꯇꯪꯗꯤ ꯎꯅꯒꯦ ꯍꯥꯏꯔꯤꯗꯣ ꯇꯥꯗ꯭ꯔꯣ
ꯄꯨꯛ ꯆꯥꯅꯤꯡ ꯑꯁ ꯂꯣꯏꯔꯦ ꯎꯝ ꯑꯁ ꯍꯧꯖꯤꯛꯒꯤ ꯍꯧꯖꯤꯛꯒꯤ ꯍꯧꯖꯤꯛꯒꯤ ꯋꯥꯍꯩꯗꯨꯗꯤ ꯏꯃꯥ ꯄꯣꯛꯄꯗꯩ ꯉꯁꯤꯅ ꯑꯍꯥꯟꯕ ꯇꯥꯏ‌ꯌ‌ꯦꯅꯦ
ꯃꯤ ꯑꯦ ꯑꯦ ꯑꯗꯨꯃꯥꯏꯅ ꯇꯧꯋꯤ ꯍꯥꯏ ꯀꯔꯤ ꯃꯤ ꯅꯥꯔꯒ ꯈꯣꯠꯂꯒ ꯇꯧ ꯍꯥꯏꯔꯗꯤ ꯑꯁ ꯑꯩꯒꯤ ꯅꯨꯄꯥꯗꯣ ꯑꯝꯇꯪꯗꯤ ꯎꯅꯖꯒꯦꯒ ꯍꯥꯏꯔꯤꯗꯨꯗꯤ
ꯑꯠꯆꯥ ꯆꯥ ꯐꯥꯏ ꯐꯥꯏ ꯉꯁꯥꯏꯗꯣ
ꯍꯝ
ꯇꯥꯕ꯭ꯔ ꯑꯩꯩꯒꯤ ꯏꯆꯦꯒꯤ ꯏꯆꯦꯒꯤ ꯏꯆꯦꯒꯤ ꯃꯄꯨꯔꯣꯏꯕꯒꯤ ꯃꯌꯥꯝꯕ ꯅꯥꯔꯒ ꯍꯧꯖꯤꯛ ꯍꯣꯁꯄꯤꯇꯥꯜꯗ ꯑꯦꯗꯃꯤꯠ ꯇꯧꯔ ꯂꯩꯔꯝꯃꯦꯕꯀꯣ ꯑꯗꯨꯗ ꯑꯩ ꯆꯜꯂꯦꯕ ꯃꯣꯏ ꯄꯦꯁꯦꯟꯒꯤ ꯋꯥꯔꯗ ꯆꯪꯕꯀꯥꯟꯗ ꯑꯩꯕꯨ ꯍꯦꯛ ꯎꯔꯒ ꯅꯣꯛꯄ ꯍꯧꯔꯦ ꯄꯦꯁꯦꯟꯗꯣ ꯑꯗꯨꯗ ꯑꯗꯨ ꯃꯇꯥꯏꯗ ꯂꯩꯕ ꯄꯦꯁꯦꯟ ꯋꯥꯔꯗ ꯂꯩꯕꯅꯤꯅ ꯅꯠꯇꯦ ꯋꯥꯔꯗ ꯅꯠꯇꯦ ꯑꯣ ꯋꯥꯗ ꯂꯩꯕ ꯃꯤꯅ ꯃꯤ ꯃꯌꯥꯝ ꯂꯩꯗꯅ ꯑꯗꯨꯗ ꯃꯣꯏꯗ ꯋꯥꯗ ꯂꯩꯕ ꯁꯥꯏ ꯑꯃꯗ ꯂꯩꯕ ꯀꯥꯡꯕꯨꯗ ꯑꯩ ꯍꯦꯛ ꯑꯩ ꯍꯦꯛ ꯆꯪꯕꯗ ꯃꯥ ꯑꯩꯕꯨ ꯈꯪꯒꯗꯕ ꯃꯥꯜꯂꯦ ꯍꯥꯏꯅ ꯀꯧꯔꯛꯄ ꯋꯥꯅꯤꯗ
ꯑ‌ꯣ
ꯁꯤ ꯅꯛꯄꯁꯤꯗꯦꯕꯀꯣ ꯑꯗꯨ ꯑꯩ ꯑꯩꯗꯤ ꯈꯪꯗꯦꯕꯀꯣ ꯁꯨꯝ ꯅꯥꯕꯗ ꯀ ꯀꯣꯛꯀ ꯅꯣꯔꯃꯦꯜ ꯂꯥꯛꯇꯕꯗꯨꯗ ꯀꯩ ꯀꯩꯅꯣ ꯅꯤꯡꯁꯤꯡꯂꯧ ꯃꯥꯜꯂꯦꯕ ꯀꯣ ꯑꯗꯨꯗ ꯑꯩꯉꯣꯟꯗ ꯅꯪ ꯀꯩ ꯂꯝꯗꯥꯒꯤꯅꯣ ꯍꯥꯏꯅ ꯃꯣꯏ ꯃꯣꯏꯗ ꯃꯥ ꯁꯦꯟꯅꯍꯧꯕ ꯃꯤꯗꯨꯅ ꯍꯪꯕ ꯑꯩꯗꯤ ꯑꯗꯨꯗꯨꯔꯣꯝꯒꯤꯗꯨꯔꯣꯝꯒꯦꯅꯤ ꯍꯥꯏꯕꯅꯤ
ꯐꯩ ꯐꯥꯏ ꯆꯖꯥꯅꯦ
ꯑꯗꯨꯅ ꯉꯁꯤꯒꯤ ꯈ꯭ꯋꯥꯏꯗꯒꯤ ꯂꯩꯥꯏꯕꯛ ꯊꯤꯕꯁꯦ ꯑꯩꯅ ꯏꯟꯁꯥꯡ ꯆꯥꯛ ꯏꯟꯁꯥꯡ ꯊꯣꯡꯕ ꯃꯇꯝꯗ ꯑꯩꯒꯤ ꯃꯤꯠꯁꯤꯗ ꯏꯟꯁꯥꯡ ꯃꯍꯤ ꯆꯪꯕꯀꯣ ꯑꯗꯨꯗ ꯑꯁ
ꯑꯁ
ꯁꯤꯒꯦ ꯇꯧꯏꯅꯦ
ꯑꯩꯁꯦ ꯅꯍꯥꯟ ꯑꯃꯥ ꯑꯗꯨꯃꯥꯏꯅ ꯆꯝꯒꯦ ꯁꯥꯃꯟꯕꯒꯤ ꯑꯩꯗꯤ ꯍꯦꯛ ꯕꯛꯀꯦꯠꯇ ꯂꯩꯕꯗꯣ ꯃꯤꯠꯇ ꯍꯦꯛ ꯀꯩꯅꯣ ꯇꯧꯔꯤꯅꯦ
ꯑꯩꯁꯨ ꯗꯥꯏꯔꯦꯛ ꯏꯁꯤꯡ ꯀꯩꯅꯣ ꯂꯧꯔꯒ ꯃꯤꯠ ꯏꯁꯤꯡ ꯃꯅꯨꯡꯗ ꯀꯩꯅꯣ ꯃꯥꯏ ꯊꯝꯃꯒ ꯀꯩꯅꯣ ꯇꯧꯕꯗ ꯃꯤꯠ ꯈꯞꯄꯗꯣ ꯁꯨꯃꯥꯏꯅ ꯇꯧꯕꯅꯤ ꯑꯁ ꯄꯤꯁꯦ ꯄꯤ ꯈꯪꯍꯧ ꯈꯪꯍꯧꯗꯕꯤꯗ ꯄꯤ ꯌꯥꯝ ꯊꯣꯛꯏꯅꯦ
ꯇꯧꯕꯅ ꯇꯧꯋꯦ
ꯑꯇꯣꯞꯄ ꯑꯩꯈꯣꯏꯒꯤ ꯅꯨꯄꯥ ꯑꯣꯏꯕꯅꯤꯅ ꯄꯤ ꯊꯥꯛ ꯊꯣꯛꯀꯗꯕꯁꯦ ꯃꯇꯝ ꯌꯥꯝ ꯃꯇꯝ ꯌꯥꯝ ꯂꯧꯋꯦꯕꯀꯣ ꯑꯗꯨꯕꯨ ꯉ ꯁꯤꯒꯤꯗꯤ ꯑꯩꯁ ꯈꯨꯗꯛꯇ ꯖꯣꯔꯣ ꯖꯣꯔꯣ ꯇꯥꯕ ꯋꯥꯅꯤꯗ ꯑꯩꯅ ꯈꯜꯂꯤꯁꯦ ꯐꯤꯂꯝꯒꯨꯝꯕꯗꯤ ꯀꯨꯝꯗꯤ ꯀꯨꯝꯕ ꯌꯥꯅꯤꯗ ꯒꯗ꯭ꯔꯥ ꯍꯥꯏꯅ ꯈꯜꯂꯤꯅ ꯀꯞꯄꯒꯤ ꯁꯤꯟꯒꯨꯝꯕꯗ ꯇꯧꯕꯗ ꯇꯧꯒꯗꯕꯀꯣ ꯁꯤꯒꯨꯝꯕ ꯇꯟꯖꯥꯗꯦ
ꯌꯥꯏ ꯌꯥꯏ ꯑꯩꯁꯨ ꯅꯍꯥꯟ ꯑꯃꯨꯔꯛꯇꯤ ꯇꯧꯈ꯭ꯔꯦ ꯑꯗꯨꯒꯨꯝꯕꯗꯣ ꯑꯁ ꯑꯩꯗꯤ ꯉꯁꯤꯁꯦ ꯅꯥꯕꯒꯤ ꯐꯦꯟꯗꯣ ꯊꯥꯗꯦꯕ
ꯎꯝ
ꯑꯗꯨꯝ ꯀꯩꯅꯣ ꯐꯦꯟ ꯊꯥꯗꯕꯤꯗ ꯑꯗꯨꯝ ꯑꯁꯥꯕꯗ ꯂꯩꯕꯒꯤ ꯑꯍꯨꯃꯥꯡ ꯊꯣꯛꯄꯁꯤꯗꯤ ꯍꯧꯖꯤꯛ ꯑꯩ ꯍꯨꯃꯥꯡ ꯌꯥꯝ ꯊꯣꯛꯑꯁꯨ ꯏꯁꯤꯡ ꯑꯁꯥꯕꯅ ꯏꯔꯨꯒꯦ ꯈꯜꯂꯤꯅꯦ
ꯑꯣ ꯍꯣꯏ ꯍꯛꯆꯥꯡ ꯅꯨꯡꯉꯥꯏꯇꯕ ꯃꯇꯝꯗꯗꯤ ꯁꯨꯃꯥꯏꯅ ꯇꯧꯒꯗꯕꯅꯤ
ꯍꯥꯏ ꯏꯁꯤꯡ
ꯑꯁ ꯑꯩꯈꯣꯏꯗꯤ ꯑꯩꯈꯣꯏꯗꯤ ꯏꯆꯦ ꯑꯃꯅ ꯉꯁꯥꯏ ꯏꯃꯥꯟꯅꯕ ꯑꯩꯒ ꯂꯩꯃꯤꯟꯅꯕ ꯏꯆꯦꯗꯣ
ꯑꯩꯒꯤ ꯏꯁꯇꯦꯇꯥꯁ ꯑꯩꯅ ꯊꯥꯒꯠꯄꯗꯨꯗ ꯑꯩ ꯏꯁꯇꯦꯇꯥꯁꯇ ꯀꯃꯦꯟ ꯇꯧꯔꯛꯄ ꯋꯥꯅꯤꯗ ꯑꯩꯒ ꯃꯅꯥꯎꯅꯨꯄꯥꯒ ꯏꯕꯥꯅꯤ ꯂꯩꯃꯤꯟꯅꯕꯅꯤꯅ ꯅꯕꯥꯅꯤ ꯅꯁꯥ ꯌꯥꯝ ꯀꯪꯉꯒ ꯑꯃꯨꯛꯀ ꯃꯇꯝ ꯆꯥꯅ ꯇꯨꯝꯗ꯭ꯔꯗꯤ ꯍꯛꯆꯥꯡꯗ ꯍꯦꯟꯅ ꯐꯤꯚꯝ ꯁꯣꯛꯂꯛꯀꯅꯤ ꯑꯗꯨꯅ ꯐꯖꯅ ꯇꯨꯝꯃꯨ ꯍꯥꯏꯌꯦꯅ ꯑꯩꯅ ꯀꯥꯏꯗꯅꯦ ꯅꯣꯏ ꯎꯗꯕꯒꯤꯅꯦ ꯍꯧꯖꯤꯛ ꯄꯨꯔꯥ ꯍꯧꯖꯤꯛꯀꯥꯟꯗ ꯕꯨꯙꯤꯁꯤ ꯌꯥꯕꯅꯤꯅꯦ ꯍꯥꯏꯅ ꯍꯥꯏꯕꯀꯣ ꯑꯗꯨ ꯃꯥꯅ ꯑꯃꯨꯛ ꯈꯨꯝꯂꯛꯏꯁꯦ ꯅꯕꯥꯅꯤꯒꯤꯗꯃꯛꯇꯅꯦ ꯏꯆꯦꯅ ꯚꯤꯇꯥꯃꯤꯟ ꯀꯩꯅꯣ ꯚꯤꯇꯥꯃꯤꯟ ꯑꯇꯥꯡꯕ ꯄꯨꯔꯛꯀꯦꯀꯣ ꯍꯥꯏꯅꯦ ꯏꯁꯥ ꯅꯣꯏ ꯊꯣꯛꯅꯕ ꯍꯥꯏꯅ ꯍꯣꯏ
ꯅꯪꯒꯤ ꯐꯣꯇꯣꯗꯣ ꯐꯖꯅ ꯌꯦꯡꯍꯧꯗꯦ ꯅꯣꯏꯕ꯭ꯔꯥ ꯀꯪꯕ꯭ꯔꯥ ꯑꯩꯅ ꯅꯪꯉꯣꯟꯗ ꯂꯥꯏ ꯌꯥꯝ ꯄꯤꯔꯤꯁꯤꯅ
ꯑꯍꯣ
ꯃꯔꯝ ꯍꯥꯏꯕꯤꯌꯨꯔꯥ
ꯀꯔꯤ ꯍꯥꯏꯔꯣ
ꯅꯪꯅ ꯍꯥꯞꯄ ꯐꯨꯔꯤꯠꯇꯣ
ꯎꯝ
ꯑꯩꯅ ꯈ꯭ꯋꯥꯏꯗꯒꯤ ꯄꯥꯝꯕ ꯅꯨꯄꯥꯅ ꯍꯥꯞꯄ ꯐꯨꯔꯤꯅꯦꯕ ꯑꯗꯨꯒꯤ ꯍꯦꯛꯇ ꯑꯩꯅ ꯂꯥꯏ ꯇꯧꯁꯤꯜꯂꯛꯄꯅꯦꯕ ꯅꯪ ꯄꯥꯕ꯭ꯔꯥ ꯀꯪꯕ꯭ꯔꯥꯗꯤ ꯐꯖꯅ ꯌꯦꯡꯍꯧꯗ꯭ꯔꯦ
ꯏꯁꯥꯗꯤ ꯀꯩꯅꯣ ꯌꯥꯝ ꯄꯥꯕꯁꯨ ꯅꯠꯇꯕ ꯌꯥꯝ ꯅꯣꯏꯕꯁꯨ ꯅ ꯐꯠꯇꯕ ꯑꯗꯨ ꯃꯦꯗꯤꯌꯝꯅꯦ ꯀꯩꯅꯣ ꯅꯨꯄꯤꯅ ꯄꯥꯝꯕ ꯐꯤꯒꯔꯗꯨꯅꯦ ꯀꯩꯅꯣ
ꯑꯁ ꯐꯩꯌꯦꯀꯣ ꯑꯩꯁꯨ ꯅꯨꯄꯥꯅ ꯄꯥꯝꯕ ꯐꯤꯒꯔꯅꯦꯗ
ꯑꯁ ꯑꯗꯨꯗꯤ ꯐꯣꯇꯣꯒꯨꯝꯕꯗ ꯐꯖꯅ ꯎꯗꯕꯅꯤꯅ ꯑꯩꯗꯤ ꯁꯤꯗꯤ ꯍꯥꯏꯕ ꯉꯝꯗ꯭ꯔꯦꯍꯦ
ꯑꯩꯁꯦ ꯌꯥꯝ ꯄꯥꯔꯝꯗꯧ ꯃꯥꯟꯕ꯭ꯔꯥ ꯅꯣꯏꯔꯝꯗꯧ ꯃꯥꯟꯕ꯭ꯔꯥ ꯀꯃꯥꯏ ꯇꯧꯕ꯭ꯔꯣ
ꯌꯥꯝ ꯅꯣꯏꯔꯝꯒꯗꯕ ꯃꯥꯟꯕ
ꯌꯥꯝ ꯅꯣꯏꯔꯝꯒꯗꯧꯕ ꯄ ꯃꯥꯜꯂꯦ ꯍꯥꯏꯕ
ꯅꯣꯏꯔꯝꯒꯗꯕ ꯃꯥꯜꯂꯦ ꯅꯪ ꯍꯥꯏꯠ ꯀꯌꯥ ꯁꯨꯕ꯭ꯔꯥ ꯀꯌꯥ ꯑꯣꯏꯕ꯭ꯔꯥ
ꯃꯉꯥ
ꯃꯉꯥ ꯈꯛꯇ
ꯃꯉꯥꯒ ꯑꯃ
ꯃꯉꯥꯒ ꯑꯃꯀꯣ
ꯎꯝ
ꯑꯆꯥꯆꯥ
ꯑꯗꯨꯐꯥꯎ ꯌꯥꯝ ꯋꯥꯅ ꯇꯧꯔꯤꯉꯤꯗ
ꯑꯗꯨ ꯈꯔ ꯑꯗꯨꯗꯒꯤ ꯈꯔ ꯁꯥꯡꯊꯣꯛꯍꯟꯅꯤꯡꯉꯗꯤ ꯑꯌꯨꯛ ꯑꯌꯨꯛꯇꯒꯨꯝꯕ ꯏꯚꯤꯅꯤꯡꯗ ꯀꯩꯅꯣ ꯏꯚꯤꯅꯤꯡꯗꯒꯨꯝꯕ ꯀꯩꯅꯣ ꯕꯥꯔ ꯕꯥꯔꯗꯆꯤꯡ ꯕꯥꯔ ꯆꯤꯡꯕꯗꯣ ꯇꯧꯀꯣ ꯑꯗꯨꯕꯢ ꯇꯧꯔꯗꯤ ꯈꯔꯗꯤ ꯁꯥꯡꯊꯣꯛꯀꯅꯤ
ꯑꯩ ꯁꯥꯡꯅꯤꯡꯗ꯭ꯔꯦ ꯅꯨꯄꯤ ꯅꯨꯄꯤ ꯌꯥꯝ ꯋꯥꯡꯕꯁꯦ ꯐꯖꯗꯦꯗ
ꯍꯩꯁ ꯐꯖꯕꯗꯨꯗꯤ ꯐꯖꯔꯅꯤ ꯑꯗꯨ ꯋꯥꯡꯕꯗꯣ ꯑꯩ ꯀꯌꯥ ꯐꯤꯠ ꯀꯌꯥꯃꯨꯛ ꯑꯣꯏꯗꯧꯕ ꯃꯥꯟꯕ꯭ꯔꯥ
ꯃꯉꯥꯒ ꯃꯉꯥꯒꯨꯝꯕ
ꯑꯁ ꯑꯗꯨꯗꯒꯤ ꯍꯦꯜꯂꯦ
ꯃꯉꯥꯒ ꯇꯔꯨꯛ
ꯇꯔꯦꯠ
ꯋꯥꯡꯉꯦꯀꯣ
ꯋꯥꯥꯡ ꯕꯖꯥꯅꯤ
ꯑꯩꯗꯤꯀꯣ ꯌꯥꯝ ꯑꯩꯗꯤ ꯅꯨꯄꯤꯗꯗꯤ ꯌꯥꯝ ꯅꯦꯝꯕꯗꯤ ꯑꯣꯏꯗꯦꯗ ꯑꯩꯈꯣꯏ ꯈꯨꯟꯗ ꯑꯗꯨꯝ ꯃꯦꯗꯤꯌꯝꯅꯤꯗ
ꯑꯣ ꯏꯃꯥꯟꯅꯕ ꯑꯩꯒ ꯑꯩꯒ ꯇꯤꯟꯅꯕ ꯏꯃꯥꯟꯅꯕ ꯑꯩꯒꯤ ꯀꯣꯂꯦꯖꯃꯦꯠ ꯏꯃꯥꯟꯅꯕꯗꯤ ꯑꯦꯠꯅꯦ
ꯑꯗꯨꯅ ꯑꯩꯉꯣꯟꯗꯒꯤ ꯈꯤꯇꯪ ꯍꯦꯟꯈꯕꯀꯣ
ꯑꯩꯗꯤ
ꯅꯨꯡꯉꯥꯏꯇ꯭ꯔ
ꯑꯩ ꯅꯦꯝꯃꯁꯨ ꯑꯩꯗꯤ ꯅꯦꯝ ꯑꯩꯗꯤ ꯅꯦꯝꯗꯨ ꯅꯦꯝꯃꯦ ꯑꯗꯨꯒ ꯅꯣꯏꯌꯦꯅ
ꯎꯝ
ꯒꯤ ꯑꯩꯒꯤ ꯅꯨꯄꯥꯗꯤ ꯀꯥꯡ ꯈꯥꯡꯕ ꯊꯤꯕꯗꯤ ꯌꯥꯔꯔꯣꯏ
ꯑꯁ ꯑꯗꯨꯗꯤ ꯑꯩꯒꯨꯝꯕꯁꯦ ꯌꯥꯝ ꯄꯣꯁ ꯇꯥꯗꯧꯔꯤꯅꯦ ꯑꯗꯨꯗꯤ
ꯅꯪꯒꯨꯝꯕꯁꯦ ꯄꯣꯁ ꯇꯥꯔꯁꯨ ꯅꯪꯒꯤꯁꯨ ꯑꯇꯣꯞꯄ ꯂꯩꯔꯕꯅꯤꯅ ꯑꯩ ꯑꯇꯣꯞꯄ ꯊꯤꯔꯒ ꯂꯩꯔꯤꯅꯤ ꯍꯧꯖꯤꯛꯀꯥꯟꯁꯤꯗꯤ
ꯀꯥꯏꯗꯨ ꯑꯩ ꯍꯧꯖꯤꯛ ꯑꯗꯨꯒꯨꯝꯕ ꯂꯝꯕꯤꯗ ꯆꯪꯗꯕꯁꯦ ꯀꯨꯏꯈ꯭ꯔꯦꯍꯦ
ꯏꯁ ꯅꯪꯁꯨ ꯍꯥꯏꯔ ꯀꯅꯥ ꯈꯪ ꯂꯩꯔꯝꯒꯦꯔꯥ ꯑꯗꯨꯒꯤ ꯑꯩ ꯅꯨꯡꯉꯥꯏꯇ꯭ꯔꯕꯒꯤ ꯑꯩ ꯅꯨꯡꯉꯥꯏꯇ꯭ꯔꯦ
ꯑꯁ ꯑꯩꯗꯤ ꯑꯁꯦꯡꯕꯅꯦ ꯑꯩ ꯋꯥꯔꯤ ꯂꯤꯕꯗꯣ ꯑꯁꯨꯝ ꯑꯩꯗꯤ ꯁꯦꯡ ꯁꯦꯡꯅ ꯍꯥꯏꯗꯣꯛꯄꯅꯦ ꯃꯣꯏꯟ ꯇꯧꯕ ꯇꯧꯔꯗꯤ ꯁꯨꯃꯥꯏꯅ ꯇꯧꯔꯦ ꯇꯧꯋꯦ ꯍꯥꯏꯕꯗꯣ ꯑꯩꯈꯣꯏꯗꯤ ꯂꯣꯠꯄ ꯍꯩꯇꯕ ꯀꯥꯡꯕꯨꯗꯣ ꯊꯧꯗꯣꯛ ꯊꯕꯛ ꯑꯃ ꯍꯦꯛꯇ ꯇꯧꯕ ꯍꯥꯏꯗꯣꯛꯄ ꯍꯥꯏꯗꯣꯛꯄ ꯊꯥꯖꯕ ꯋꯥꯠꯄ꯭ꯔꯥ ꯁꯨꯃꯥꯏꯅ ꯍꯥꯏꯕꯗ
ꯑꯁꯨꯝꯅ ꯁꯨꯝ ꯑꯩꯅ ꯍꯥꯏꯕ ꯋꯥꯅꯤꯗ ꯅꯨꯄꯥ ꯑꯩꯅ ꯄꯥꯝꯕꯗꯤ ꯑꯩ ꯈꯔ ꯅꯦꯝꯗ꯭ꯔꯥ ꯈꯔ ꯋꯥꯔꯒ ꯀꯪꯕ ꯐꯣꯛꯏ ꯃꯤ ꯅꯨꯄꯥꯁꯤꯡ ꯈꯔꯗꯤꯀꯣ ꯅꯣꯏꯕ ꯅꯨꯄꯤ ꯄꯥꯝꯃꯤ ꯍꯥꯏꯕ ꯌꯥꯎꯋꯦ ꯌꯥꯝ ꯅꯣꯏꯗ꯭ꯔꯁꯨ ꯅꯣꯏꯕꯀꯣ
ꯎꯝ
ꯏꯌꯥꯝꯕ ꯑꯃ ꯁꯤꯐꯥꯏ ꯑꯣꯏꯕ ꯑꯃ ꯂꯩꯌꯦꯕꯀꯣ
ꯎꯝ
ꯃꯥꯗꯤ ꯅꯨꯄꯤ ꯀꯥꯡꯂꯨꯞꯁꯤꯡꯁꯦ ꯌꯦꯡꯅꯤꯡꯗꯦ ꯍꯥꯏ ꯅꯣꯏꯔꯒ ꯑꯗꯨꯒ ꯆꯠꯄꯗꯨꯅ ꯍꯦꯟꯅ ꯅꯨꯡꯁꯤ ꯍꯥꯏ ꯅꯣꯏꯕ ꯍꯥꯏꯔꯁꯨ ꯌꯥꯝ ꯅꯣꯏꯗ꯭ꯔꯁꯨ ꯑꯗꯨꯝ ꯎꯝ
ꯏꯪꯂꯤꯁꯇ ꯍꯥꯏꯔꯗꯤ ꯈꯔ ꯈꯔ ꯆꯨꯕꯤ ꯑꯣꯏꯕꯗꯣ ꯍꯥꯏꯕꯗꯣ
ꯍꯣꯏ ꯑꯗꯨꯒꯨꯝꯅ ꯄꯥꯝꯃꯦ ꯍꯥꯏꯌꯦ ꯃꯥꯁꯨꯦ
ꯑꯗꯨꯒꯨꯝꯕ ꯑꯗꯨꯒꯨꯝꯕꯗ ꯌꯦꯡꯕꯗ ꯈꯔ ꯐꯩꯅꯦꯅ ꯍꯥꯏꯗꯤ ꯃꯁꯥ ꯌꯥꯝ ꯀꯒ ꯂꯩꯕ ꯃꯍꯨꯠꯇꯗꯤ ꯑꯗꯨ ꯁꯨꯃꯥꯏꯅ ꯈꯔ ꯂꯩꯕꯗꯨꯅ ꯐꯩ
ꯍꯣꯏ
ꯌꯥꯝ ꯀꯟꯅꯁꯨ ꯅꯣꯏꯗꯕ ꯌꯥꯝ ꯀꯟꯅꯁꯨ ꯀꯪꯗꯕ ꯁꯨꯝ ꯌꯦꯡꯕ ꯌꯥꯕ ꯖꯒꯥ ꯂꯩꯗꯅ ꯑꯃ
ꯍꯣꯏꯅꯦ ꯅꯣꯏ ꯑꯩꯈꯣꯏꯁꯨ ꯅꯨꯄꯥꯁꯤꯡꯗ
ꯎꯝ
ꯑꯗꯨꯝ ꯐꯖꯕꯗꯣ ꯄꯥꯝꯃꯤ ꯐꯖꯕꯗꯣ ꯄꯥꯝꯃꯦ ꯍꯥꯏꯕ ꯇꯥꯕ
ꯐꯖꯕꯗꯣ ꯃꯈꯟ ꯌꯥꯝ ꯂꯩꯔꯤꯀꯣ
ꯑꯩꯈꯣꯏꯒꯤ ꯑꯩꯅ ꯄꯥꯕꯗꯤ ꯑꯗꯨꯝ ꯌꯥꯔꯦ ꯄꯪꯌꯥ ꯌꯥꯏꯗ ꯈꯔ ꯈꯤꯇꯪ ꯉꯥꯡꯉꯒ ꯄꯥꯔꯁꯨ ꯌꯥꯏ ꯑꯩ ꯅꯣꯏꯁꯨ ꯑꯗꯨꯝ ꯐꯖꯩꯌꯦ ꯅꯣꯏꯕꯔꯁꯨ ꯌꯥꯝ ꯅꯣꯏꯗꯕꯀꯣ
ꯎꯝ
ꯅꯣꯏ ꯑꯗꯨ ꯑꯗꯨꯣ ꯌꯥꯝꯅ ꯅꯣꯏꯔꯒ ꯍꯦꯟꯀꯟꯅ ꯅꯣꯏꯔꯒ ꯀꯦꯖꯤ ꯑꯩꯠꯇꯤ ꯅꯥꯏꯟꯇꯤ ꯅꯠꯇꯕ
ꯎꯝ
ꯑꯗꯨ ꯌꯥꯏꯔꯦꯒ
ꯅꯪꯗꯤ ꯋꯦꯠ ꯀꯌꯥ ꯑꯣꯏꯕ꯭ꯔꯥ
ꯑꯩꯗꯤ ꯐꯤꯐꯇꯤ ꯐꯣꯔ ꯑꯗꯨꯒꯨꯝꯕ ꯐꯤꯐꯇꯤ ꯊ꯭ꯔꯤ ꯐꯤꯐꯇꯤ ꯐꯥꯏꯚ
ꯑꯩꯗꯤ ꯁꯤꯛꯁꯇꯤꯅꯦ
ꯅꯣꯏꯗꯤ ꯋꯥꯡꯉꯦꯗ
ꯎꯝ ꯁꯤꯛꯁ ꯑꯗꯨ ꯑꯣꯏꯕꯒꯤꯅꯤ
ꯃꯥꯅꯦ ꯃꯥꯅꯦ ꯆꯃꯦ ꯆꯃꯦ
ꯅꯦꯝꯕꯁꯦ ꯎꯄꯥꯏ ꯂꯩꯇꯗꯦ
ꯀꯣꯏꯁꯨ ꯀꯣ ꯑꯁ ꯀꯩꯅꯣ ꯆꯥꯕꯁꯦ ꯌꯥꯝ ꯌꯥꯝ ꯆꯥꯗꯤ ꯆꯥꯕ ꯃꯥꯜꯂꯦ ꯅꯍꯥꯟ ꯑꯩ ꯑꯩꯅ ꯀ꯭ꯂꯥꯁ ꯇꯨꯌꯦꯜꯞ ꯀꯥ ꯀꯥꯕ ꯃꯇꯝꯗ ꯑꯩ ꯀ꯭ꯂꯥꯁ ꯇꯨꯌꯦꯜꯞ ꯀꯥꯕ ꯃꯇꯝꯗꯗꯤ ꯑꯩ ꯆꯋꯦ ꯐꯤꯐꯤ ꯐꯣꯔꯔꯥꯛꯇꯥꯅꯤ ꯕ ꯀꯣ
ꯍꯣꯏ
ꯑꯗꯨꯝ ꯇꯝꯗ ꯅꯣꯡꯃ ꯑꯩꯈꯣꯏ ꯊꯕꯛ ꯆꯠꯄꯀꯣ ꯑꯩꯈꯣꯏ ꯐꯧ ꯂꯧꯕ ꯑꯩꯈꯣꯏ ꯍꯣꯁꯇꯦꯜꯒꯤꯗ ꯐꯧ ꯂꯧꯕ ꯆꯠꯄꯗ ꯏꯃꯥꯟꯅꯕꯒꯤ ꯌꯨꯝꯗ ꯂꯧꯕ ꯆꯠꯄꯅꯤꯕ ꯑꯗꯨꯗ ꯃꯣꯏꯅ ꯑꯗꯨ ꯆꯥꯛ ꯌꯥꯝ ꯂꯥꯑꯝꯃꯒ ꯂꯥꯛꯄꯅꯦꯕꯀꯣ ꯆꯥꯛ ꯑꯩ ꯉꯁꯤ ꯆꯥꯛ ꯆꯥꯕꯗ ꯀꯌꯥꯃꯛ ꯀꯌꯥꯔꯛ ꯆꯥꯕ꯭ꯔꯥ ꯍꯥꯏꯅ ꯑꯩ ꯋꯦꯠ ꯌꯦꯡ ꯑꯣꯜꯂꯒ ꯌꯦꯡꯒꯦ ꯇꯧꯕꯗ ꯀꯦꯖꯤ ꯑꯅꯤ ꯃꯈꯥꯏ ꯍꯦꯟꯅ ꯆꯥꯕ ꯋꯥꯅꯤꯗ ꯏꯁꯤꯡ ꯃꯣꯏ ꯀꯩꯀꯩ ꯑꯣꯏ ꯑꯗꯨꯝ ꯂꯣꯏꯅꯀꯣ ꯇꯥꯕ꯭ꯔꯣ
ꯍꯣꯏ ꯍꯣꯏ
ꯑꯗꯨ ꯀꯦꯖꯤ ꯑꯅꯤ ꯃꯈꯥꯏꯗꯣ ꯑꯅꯤ ꯃꯈꯥꯏꯗꯣ ꯆꯥ ꯈꯛꯇ ꯅꯠꯇꯦ ꯆꯝꯐꯨꯗ ꯀꯩꯀꯥꯏ ꯅꯣꯏ ꯆꯥꯛ ꯆꯥꯗ꯭ꯔꯤꯉꯩꯗ ꯐꯤꯐꯇꯤ ꯐꯣꯔ ꯂꯩꯔꯝꯕꯗꯣ ꯆꯥꯛ ꯆꯥꯕ ꯂꯣꯏꯕ ꯃꯇꯝꯗ ꯐꯤꯐꯇꯤ ꯁꯤꯛꯁ ꯄꯣꯏꯟ ꯈꯔ ꯍꯦꯜꯂꯝꯕ ꯋꯥꯅꯤꯗ
ꯀꯅꯤ
ꯐꯖꯅ ꯆꯥꯗꯗꯤ ꯆꯥ ꯃꯥꯜꯂꯤ